ꯍꯜꯂꯣ
ꯥꯏ
ꯇꯥꯏ ꯍꯣꯏ ꯅꯨꯡꯉꯥꯏꯔꯤꯌꯦ
ꯇꯧꯔꯤꯗ
ꯍꯧꯖꯤ
ꯑ
ꯀꯔꯤ ꯇ ꯀꯔꯤꯁ ꯇ ꯍꯗꯦꯗ ꯅꯪꯗꯤ
ꯀꯁꯨ ꯀꯩꯁ ꯇꯦ ꯌꯨꯕꯜ ꯑꯣꯏꯦꯒ ꯍꯂꯑꯒ ꯇꯨꯃꯦ ꯁꯥꯏꯗꯤ ꯏ ꯗꯨ ꯂꯩ
ꯀꯗꯥꯏꯗ ꯀꯔꯤ ꯀꯔꯤ ꯇꯧꯔꯦ ꯉꯁꯤꯗꯤ
ꯑꯩ ꯉꯁꯤꯁ ꯀꯂ ꯍꯁꯄꯤꯇꯥ ꯑꯗꯨꯗꯤ ꯆꯂꯦ ꯍꯂꯦ ꯇꯥ ꯆ ꯑꯦ ꯇꯨꯃꯦ ꯑꯗꯨꯒ ꯑꯃꯨꯛ ꯐꯃꯨꯡꯗ ꯍꯜꯂꯛꯑꯦ ꯑꯃꯨꯛ ꯇꯨꯝꯃꯦ ꯍꯧꯖꯤꯛ ꯍꯣꯒꯦꯒ ꯀꯟ ꯉꯥꯏꯗꯤ
ꯇ ꯈꯃꯗ ꯀꯪꯁꯦ
ꯑꯦ ꯍꯧꯖꯤꯛ ꯍꯧꯖꯤꯇ ꯆꯥꯛ ꯆꯥ ꯇꯣꯞꯄ ꯉꯔꯤꯌꯦꯦ ꯀꯏꯗ꯭ꯔꯤ ꯑꯩꯈꯣꯏꯗꯤ ꯅꯠꯇꯦ ꯅꯇꯦ ꯇꯨꯝꯅꯤꯡꯂꯦ
ꯋꯥ ꯁꯣꯖꯗ ꯆꯠꯇ꯭ꯔꯖ
ꯋꯥꯁꯨꯋꯥꯗꯕ
ꯑꯣ ꯌꯦꯡꯕꯗ ꯑꯗꯨꯝ ꯁꯣꯛꯈꯤꯗꯧ ꯃꯥꯜꯂꯦꯗ
ꯍꯧ ꯀꯔꯤꯔꯤꯇ ꯁꯄꯣꯔꯠ ꯇꯧꯗꯣꯏꯩꯅꯣ
ꯗꯤ ꯏꯁꯄꯦꯟ
ꯃꯅꯅꯤ ꯑ ꯇꯗꯤꯤ
ꯑꯗꯨꯒ ꯍꯣꯔꯦꯟ ꯍꯣꯔꯦꯟꯟꯅꯀꯣ ꯍꯣꯔꯦꯟ ꯑꯩꯣꯠ ꯌꯥ ꯑꯣꯏꯣꯏ ꯀꯅꯤ
ꯑꯣ ꯌꯦꯉꯁꯁꯤꯀꯣ
ꯑꯣ ꯑꯩꯅꯣ ꯅꯪ ꯅꯪꯩꯅ ꯄꯣꯇꯒ ꯀꯅꯤ ꯈꯪꯉꯦꯕ ꯑꯗꯨꯅ ꯑꯩ
ꯍꯣꯏ ꯍꯣꯏ ꯍ ꯀꯅꯥ ꯄꯨꯔꯥ ꯌꯦꯡꯉꯁꯦ
ꯑ
ꯑꯅꯤꯃꯛ ꯀ꯭ꯔꯣꯁꯤꯌꯥꯁꯨ ꯉꯝꯗ꯭ꯔꯗꯤ ꯅꯨꯡꯁꯤꯒꯅꯤ ꯄꯣꯔꯇꯨꯒꯜꯁꯨ ꯉꯝꯗ꯭ꯔꯗꯤ ꯅꯨꯡꯁꯤ ꯑꯗꯨ ꯑꯅꯤꯃꯛꯄꯨ ꯅꯨꯡꯁꯤꯗ
ꯑꯣꯏꯣꯏ ꯀꯣꯏ ꯄꯨꯁꯤ ꯌꯥꯗꯤ ꯍꯥꯥ ꯅꯁꯨꯣ ꯀꯦ ꯆ ꯁꯤ ꯀꯩꯅꯣ ꯑꯩꯅꯦ ꯍꯥ ꯀꯩꯅꯣ ꯐꯥꯎ ꯀꯩꯅꯣ ꯐꯥꯏꯅꯦꯜ ꯐꯥꯎ ꯁꯥꯟꯅꯔꯝꯃꯤ ꯑꯗꯨꯗꯤ ꯃꯣꯏꯗꯤ ꯐꯖꯅ ꯐꯅꯗꯤ ꯃꯣꯏ ꯁꯨꯝꯃꯤ ꯐꯔ ꯐꯔ ꯁꯥꯗꯔꯝꯕꯅꯤꯁꯦ
ꯑꯣ ꯈꯪꯗ꯭ꯔꯦ ꯀꯥꯎꯔꯦ ꯑꯩꯈꯣꯏꯗꯤ
ꯍ ꯍꯣ ꯑꯦꯁꯤꯟꯗꯨ ꯐ꯭ꯔꯥꯟꯁꯀ ꯃꯁꯤꯌꯥ ꯑꯗꯨꯗ ꯐ꯭ꯔꯥꯟꯁꯝ ꯀꯗ
ꯎ ꯐꯥꯏꯅꯦꯜꯗꯔꯥ
ꯍꯣꯏ ꯑꯗꯨ ꯃꯇꯝꯗꯨꯁꯨ ꯑꯩꯁꯦ ꯀꯣꯁꯤꯌꯥꯕꯨꯗꯤ ꯁꯞꯄꯣꯔꯠ ꯇꯧꯕꯅꯦꯗ
ꯑꯣ ꯑꯗꯨꯗꯤ ꯑꯗꯨꯗꯤ ꯀꯥ ꯇꯏ ꯃꯔꯤꯁ
ꯑꯁ ꯍꯧꯖꯤꯛꯇꯤ ꯃꯣꯏꯗꯣ ꯇꯤꯟꯗꯣ ꯌꯥꯗ꯭ꯔꯦꯗ ꯍꯥꯟꯅ ꯑꯗꯨꯃꯥꯏꯅ
ꯎꯝ
ꯍ ꯍꯝ ꯍ
ꯑꯦ ꯑꯩꯉꯣꯟꯗ ꯍꯥꯏꯔꯒ ꯃꯥ ꯇꯨꯝꯅꯤꯡꯉꯣ ꯃꯥꯂꯤꯗ
ꯑꯩꯕꯨꯗꯤ ꯑꯗꯨꯝ ꯀꯌꯥ ꯍꯥꯏꯁꯤꯅ ꯑꯗꯨꯃꯥꯏꯅ ꯑꯗꯨꯅ ꯇꯧꯕꯂꯦ ꯑꯗꯨꯝꯗꯤ ꯇꯨꯝꯂꯔꯣꯏꯗ꯭ꯔꯥ ꯁꯤ ꯏꯁꯄꯦꯁ ꯌꯦꯟ ꯋꯥ ꯏꯨꯝꯅꯤ ꯑꯗꯤ ꯂꯦꯞꯄꯛ ꯑꯐꯥꯎ ꯌꯦꯡꯗ꯭ꯣꯏꯅꯦ ꯑꯁꯤꯗꯤ
ꯕꯣꯕꯣ ꯌꯦꯡꯗꯤ ꯇꯨꯝꯅꯤꯡꯉꯔꯣꯏꯗ
ꯑꯣꯝ ꯃꯥꯡ ꯃ ꯃꯇꯥꯡ ꯋꯥ ꯂꯩ
ꯑ ꯎ ꯇ꯭ꯨꯋꯜ ꯊꯔꯇꯤ ꯋꯥꯟ ꯊꯥꯔꯇꯤꯒꯤꯗꯤ ꯑꯗꯨꯝ ꯌꯦꯡꯕ ꯌꯥꯏꯑꯕ ꯑꯗꯣ ꯇꯨ ꯊꯥꯔꯇꯤ ꯊ꯭ꯔꯤ ꯆꯠꯂꯗꯤ ꯆꯨꯝꯅꯤꯡꯕ ꯐꯥꯎꯋꯤꯗ
ꯀꯩꯅ ꯀ ꯐꯣꯇꯣꯒ꯭ꯔ ꯐꯣꯣꯔ ꯊꯔꯇꯤ ꯅ ꯐ ꯐꯣ ꯊꯔꯇ ꯅ
ꯌꯦꯡꯕ ꯉꯝꯒꯗꯧ ꯃꯥꯟꯗꯦ ꯍꯥꯏ ꯂꯥꯏ ꯑꯣꯏꯅ ꯌꯦꯡꯉꯉꯗ
ꯀ ꯂꯥꯏꯐ ꯍꯥꯏ ꯍꯥꯏ ꯅꯗꯣ ꯈꯥꯡꯒ ꯌꯦꯡ ꯃ ꯍꯥꯏꯣꯏꯗ
ꯑꯗꯨ ꯑꯣꯏꯔꯁꯨ ꯐꯣꯔ ꯊꯥꯔꯇꯤꯗꯗꯤ ꯇꯨꯝꯃꯔꯣꯏ ꯌꯦꯡꯉꯣ
ꯍꯧꯒ ꯂꯪꯒꯦꯣ ꯊ ꯤꯒꯤꯁꯦ ꯋꯥꯟ ꯊꯥꯔꯇꯤꯒꯤꯗꯨ ꯌꯦꯡꯕ ꯂꯣꯏꯔꯒ ꯃ ꯇꯨꯝꯝꯕ ꯀ ꯍꯒ ꯂꯒꯩ ꯇ
ꯑꯗꯨ ꯌꯥꯏꯑꯕ ꯎꯝ ꯌꯥꯏꯕꯣ ꯑꯗꯨ ꯑꯣꯏꯔꯁꯨ ꯑꯩꯈꯣꯏꯗꯤ ꯇꯨꯝꯕ ꯅꯨꯡꯉꯥꯏꯕ ꯃꯤ ꯅꯠꯇꯦꯕ ꯈꯪꯕ꯭ꯔꯥ ꯇꯨꯝꯕꯗ ꯏꯁꯇ꯭ꯔꯒꯜ ꯇꯧꯕ ꯖꯥꯗꯨꯅꯦꯕ ꯑꯗꯨꯒꯤ ꯌꯥꯔꯔꯣꯏ ꯑꯗꯣ
ꯂꯩ ꯀꯣ ꯍ ꯃꯟꯁꯤꯃ ꯋꯥꯔꯤꯅꯤ ꯂꯩ ꯏꯇꯟꯒꯤ ꯋꯥꯔꯤꯁꯦ
ꯅꯤ ꯑꯗꯨꯅ ꯃꯤ ꯃꯤ ꯈꯔꯗꯤ ꯎꯝ ꯑꯩ ꯖꯁ ꯇꯦꯟ ꯃꯤꯠ ꯇ꯭ꯋꯦꯟꯇꯤ ꯃꯤꯅꯤꯠ ꯇꯨꯝꯒꯦ ꯍꯥꯏꯔ ꯑꯦꯂꯥꯔꯝ ꯍꯥꯞꯄꯒ ꯇꯨꯝꯃꯦꯅ ꯃꯤ ꯈꯔꯗꯤꯀꯣ ꯑꯗꯨꯗꯣ ꯃꯣꯏꯗꯤ ꯑꯗꯨꯝ ꯐꯖꯅ ꯇꯨꯝꯃꯦꯕ ꯍꯦꯛ ꯇꯨꯝꯊꯕꯒ ꯑꯗꯨꯝ ꯇꯨꯝꯃꯦꯕ ꯑꯗꯣ ꯑꯩꯈꯣꯏꯗꯤ ꯉꯝꯗꯦꯕ
ꯑꯩꯈꯣꯏꯗꯁꯨ ꯍꯥꯟꯅ ꯑꯗꯨꯃꯥꯏꯅ ꯂꯩꯔꯝꯕꯅꯦ ꯃꯤ ꯑꯃ ꯃꯥꯅꯦ ꯁꯨꯝ ꯏꯊꯪ ꯊꯪꯗꯣ ꯑꯩꯈꯣꯏꯅ ꯍꯧꯒꯠꯂꯒ ꯃꯨꯊꯅꯤꯡꯉꯥꯏ ꯀꯧꯗꯣꯏꯅꯦ ꯑꯩꯈꯣꯏ
ꯎꯝ ꯑꯗꯣ ꯑꯩꯈꯣꯏ ꯏꯃꯥꯟꯅꯕꯤꯁꯤꯡ ꯈꯔ ꯂꯩꯌꯦꯕ ꯑꯗꯣ ꯑꯩꯈꯣꯏꯅ ꯍꯥꯏꯔꯅꯦ ꯑꯁ ꯭ꯂꯦꯁꯤꯡꯅꯤꯀꯣ ꯅꯪ ꯑꯗꯨꯕꯨ ꯐꯖꯅ ꯀꯥꯎꯟ ꯇꯧꯋꯣ ꯍꯥꯏꯅ ꯍꯥꯏꯔꯤꯅꯤ
ꯑ
ꯏ ꯍꯣꯏ ꯐꯥꯏꯅ ꯇꯨꯝꯕ ꯉꯝꯝꯕ ꯍꯣꯏꯗꯤ ꯑꯁ ꯑꯩꯈꯣꯏ ꯇꯨꯝꯕꯩ ꯌꯥꯗꯦꯗ ꯊ ꯊ ꯑꯣꯏ
ꯌꯨꯝꯗꯔꯥ ꯌꯨꯝꯗꯔꯥ ꯀꯗꯥꯏꯗꯅꯣ ꯅꯪ ꯅꯪ ꯂꯩꯔꯨꯁꯦ
ꯑꯖꯤꯗ
ꯍꯣꯏ
ꯁꯧ ꯅꯣ
ꯍꯁꯦ
ꯎꯝ
ꯎꯝ
ꯑꯗꯨꯒꯤꯅꯤꯅꯦ ꯗꯥꯎ ꯄꯤꯒꯅꯤ ꯍꯥꯏꯗꯣ
ꯑꯣ ꯑꯩ ꯒ꯭ꯌꯥꯟ ꯇꯥꯗꯕꯅꯤꯉ
ꯑ ꯈꯝ ꯔꯦ ꯍ ꯑꯩ ꯉꯁꯥꯏ ꯀꯩꯅꯣ ꯍꯪꯒꯦ ꯇꯧꯔꯒ ꯑꯃꯨꯛ ꯀꯥꯎꯋ ꯍꯣꯔꯦꯟ ꯍꯪꯒꯦ
ꯎꯝ
ꯑ
ꯅꯪ ꯑꯁꯤ ꯌꯥꯎꯕ ꯀꯌꯥꯝ ꯀꯨꯏꯔꯦ
ꯑꯁ ꯀꯔꯤꯕ
ꯀꯌꯥꯝ ꯀꯨꯏꯔꯦ
ꯁꯤꯒ ꯁꯤ
ꯉꯁꯤ
ꯎꯝ
ꯑꯗꯨꯗꯤ ꯃꯤ ꯑꯅꯧꯕꯅꯤꯅ
ꯌꯦꯁ ꯐ ꯍꯥꯏꯥꯏꯕꯗꯗꯤ
ꯅꯨꯡꯉꯥꯏꯕ꯭ꯔꯣ ꯌꯥꯎꯕ
ꯅꯨꯡꯉꯥꯏ ꯍꯥꯏ ꯇꯔꯤ ꯤꯠꯅꯦ ꯀꯩꯅ
ꯑ
ꯎ ꯍꯁ ꯑ
ꯎ
ꯣꯁꯦ ꯉꯥꯏꯕꯗꯒꯤꯕꯨꯦꯀꯣ
ꯍꯣꯏ ꯋꯥꯏꯦ
ꯉꯥꯏꯕ ꯋꯥꯔꯒ ꯑꯩꯈꯣꯏꯅ ꯁꯞꯄꯣꯔꯠ ꯇꯧꯕ ꯇꯤꯝꯗꯨ ꯉꯝꯗ꯭ꯔꯒꯅ ꯑꯃꯨꯛ ꯑꯃꯨꯛ ꯍꯥꯟꯕ ꯁꯔꯥꯎꯟꯗꯤꯡ ꯍꯥꯟꯕꯗ ꯑꯃꯨꯛ
ꯑꯗꯨꯅꯦ
ꯅꯨꯡꯉꯥꯏꯗꯕ
ꯅꯪꯒꯤ ꯅꯪꯅ ꯇꯧꯕ ꯈꯣꯏ ꯂꯣꯏ ꯀꯥꯗꯧ ꯃꯥꯂꯦꯗꯪ ꯁꯤꯗꯤ
ꯎꯝ ꯅꯪꯒꯤ ꯅꯪꯒꯤ ꯇꯤꯝꯗꯣ ꯍꯦꯟꯅ ꯐꯕꯅꯦꯗ ꯑꯃꯗꯨꯗꯤ
ꯐꯣꯔ ꯊꯔꯇ ꯒꯤꯗꯤꯇꯅ ꯐꯕ
ꯑꯗꯨꯁꯨ ꯑꯩꯥꯏ ꯆꯤꯡꯅꯥꯕ ꯂꯩ ꯂꯩꯀꯦ
ꯀꯩ ꯀꯗ ꯅꯦ ꯑꯕꯕꯥꯥꯎꯕ ꯑꯁ ꯅꯪꯒꯤꯁꯦ ꯑꯩꯅ ꯃꯣꯏ ꯍꯥꯟꯅ ꯐꯥꯏꯅꯦꯜ ꯁꯥꯟꯅꯩꯦ ꯍꯥꯏꯕꯒꯤ
ꯑꯗꯨꯅꯤ ꯍꯣꯏ
ꯑꯣ ꯏ ꯀꯩꯅꯣ ꯀ ꯀꯩꯅꯣ ꯍꯥꯟꯗ ꯃꯤ ꯅꯣꯏ ꯇꯣ ꯀ ꯃꯅꯤ
ꯇꯤꯝꯒꯤ ꯄ꯭ꯂꯦꯌꯔ ꯍꯈꯣꯏꯗꯣ
ꯎꯝ
ꯑꯥ ꯅꯒꯗꯤꯅ ꯇ꯭ꯔꯃꯦꯅꯤ
ꯌꯦꯡꯕ ꯇꯥꯔꯦ
ꯎꯝ ꯅꯪꯗꯤ ꯍꯥꯏ ꯂ ꯌꯦꯡꯒꯕꯤ ꯍꯥꯏ ꯑꯗꯨ ꯑꯗꯨꯗ ꯎꯝ
ꯍꯌꯦꯡ ꯍꯌꯦꯡꯁꯨ ꯍꯣꯁꯄꯤꯇꯥꯜ ꯆꯠꯇꯣꯏꯔꯥ
ꯆꯠꯅꯤ ꯍꯥꯏꯗꯤ ꯂꯩ ꯆꯠꯀꯗ꯭ꯔꯥ ꯆꯠꯂꯣꯏꯗ ꯈꯪꯗꯦ
ꯎꯝ
ꯑꯋꯥꯇꯣ ꯅꯟ꯭ꯔꯦ ꯆꯔꯔꯦꯗ
ꯅꯨꯡꯇꯤ ꯅꯨꯡꯇꯤ ꯆꯠꯄꯂꯥꯗꯔꯥ
ꯌꯦꯁ ꯊꯥ ꯑꯃꯒꯤ ꯊꯥ ꯑꯃꯒꯤꯅꯦ ꯍꯟꯗꯛꯁꯦ ꯑꯗꯨ ꯊꯥ ꯑꯃꯗꯣ ꯍꯌꯦꯡ ꯂꯥꯁ ꯃꯒꯦꯇꯈꯗ
ꯍꯥꯏꯕꯗꯤ ꯊꯥ ꯁꯨꯕ
ꯑꯥ ꯑꯥ ꯁꯨ ꯍꯕ
ꯑꯣ ꯅꯣꯏ ꯑꯗꯨꯝ ꯑꯗꯨꯝ ꯆꯠꯄꯗꯣ ꯄꯩꯁꯥ ꯊꯤꯕ꯭ꯔꯥ ꯀꯃꯥꯏꯅ ꯇꯧꯕ꯭ꯔꯥ
ꯌꯥꯁ ꯍꯣꯁꯄꯤꯇꯥꯜ ꯊ ꯍꯣꯏ
ꯊꯕ
ꯔꯤ
ꯎꯝ ꯌꯥꯝꯃꯤꯀꯣ ꯑꯗꯨꯗꯤ ꯊꯥꯃꯦ ꯈꯛꯇ
ꯑꯥ ꯍꯣꯏ ꯑꯨ ꯀꯦꯁ ꯀꯩꯅꯣ ꯍꯣꯁꯄꯤꯇꯥꯜ ꯍꯣꯁꯄꯤꯇꯥꯜ ꯃꯇꯨꯡꯗꯁꯨ ꯂꯩ
ꯎꯝ
ꯈꯔꯒꯤꯅ ꯑꯅꯤꯒꯨꯝꯕ ꯈꯛꯇ ꯑꯣꯏꯕꯁꯨ ꯂꯩꯗ ꯑꯅꯤ ꯑꯍꯨꯝ ꯑꯩ ꯑꯗꯨꯨꯃꯥꯏꯅ
ꯑꯗꯣ ꯑꯍꯨꯝ ꯍꯦꯜꯂꯗꯤ ꯑꯗꯨꯝ ꯇꯥꯡꯉꯕꯅꯤꯗ ꯃꯔꯤ ꯍꯥꯏꯔꯗꯤ
ꯑꯥ ꯑꯩꯈꯣꯏꯗꯣ ꯍꯥꯟꯅꯗꯤ ꯑꯍꯨꯝꯒꯤꯈꯣꯏꯁꯨ ꯑꯩꯈꯣꯏ ꯈꯜꯂꯝꯕꯅꯦ ꯑꯗꯣ ꯑꯍꯨꯝꯒꯤꯗ ꯐꯪꯗꯕ ꯑꯗꯨꯒꯤ ꯑꯇꯣꯞꯄꯗꯤ ꯌꯦꯡꯈꯕ
ꯑꯗꯨꯗꯤ ꯑꯁꯤ ꯆꯠꯄ ꯂꯣꯏꯔꯗꯤ ꯁꯨꯇꯤꯔꯥ ꯆꯔꯄ ꯀꯩ ꯎ ꯅꯅꯨꯡꯉꯥꯏꯗꯅꯤ
ꯀ꯭ꯂꯥꯁ ꯍꯧꯗ꯭ꯔꯤ ꯐꯥꯎꯗꯤ ꯁꯨꯇꯤ ꯑꯣꯏꯔꯅꯤ
ꯅꯨꯃꯤꯠ ꯀꯌꯥ ꯋꯥꯠꯂꯤ
ꯐꯤꯐꯇꯤꯟ ꯁꯤꯛꯁꯇꯤꯟꯒꯨꯝꯕ
ꯎꯝ ꯑꯗꯨꯗꯤ ꯀꯔꯤ ꯀꯔꯤ ꯇꯧꯔꯅꯤ
ꯑꯗꯨ ꯃꯅꯤ ꯣ ꯍꯣꯏ ꯃꯦꯠꯁ ꯃꯦꯠꯁ ꯈꯨꯗꯤꯡꯃꯛ ꯌꯦꯡꯒꯅꯤ ꯇꯨꯝꯒꯅꯤ ꯍꯪ ꯇꯨꯝ ꯍꯧꯧꯈ꯭ꯔꯅꯤ ꯀ꯭ꯂꯥꯁ ꯍꯧꯗ꯭ꯔꯤꯀꯣ
ꯇꯨꯝꯕꯒꯤ ꯄ꯭ꯂꯥꯟꯅꯦ ꯑꯗꯨꯗꯤ
ꯍꯔꯦ ꯀꯤ ꯁꯨꯅꯤꯉꯥꯏ ꯂꯩꯕ ꯑꯩꯈꯣꯏ ꯈꯔꯅꯁꯨꯗꯣ ꯑꯗꯨꯝ ꯑꯗꯨ ꯈꯛꯇ ꯉꯥꯏꯔꯦ ꯊꯕꯛꯁꯦ
ꯅꯨꯡꯉꯥꯏꯕꯅꯤ ꯅꯨꯡꯉꯥꯏꯕꯅꯤ
ꯋꯥꯈꯜ ꯋꯥꯒꯦ ꯍꯥꯏꯔꯒꯅ ꯍꯣꯁꯇꯦꯜꯒꯤ ꯍꯦꯟꯖꯥꯡꯒꯤ ꯈꯜꯂꯒ ꯋꯥꯈꯜ ꯋꯥꯔ ꯂꯩꯦꯕꯇꯥꯥ
ꯣꯏ ꯑꯩꯈꯣꯏꯗꯤ ꯍꯥꯎꯗ꯭ꯔꯁꯨ ꯑꯗꯨꯝ ꯆꯥꯕꯅꯦ ꯅꯣꯏꯗꯤ ꯍꯥꯎꯗ꯭ꯔꯗꯤ ꯆꯥꯗꯕ꯭ꯔꯥ
ꯍꯖ ꯌꯦꯗ ꯍꯖ ꯌꯦꯗ
ꯁꯦꯡꯅꯤ ꯍꯥꯎꯠꯇ꯭ꯔꯁꯨꯈꯣꯏꯗꯤ ꯑꯗꯨꯝ ꯆꯌꯦ
ꯍꯥꯎ ꯇꯁꯨ ꯆꯥꯏ ꯍꯥꯏꯕꯗꯤ ꯀꯅꯥ ꯊꯥꯖꯪꯒ
ꯅꯠꯇꯦ ꯎꯄꯥꯏ ꯂꯩꯇ꯭ꯔꯦꯅ ꯂꯩꯈ꯭ꯔꯕ꯭ꯔꯦꯅ ꯇꯣ ꯑꯗꯨꯝ ꯆꯥꯕ ꯇꯥꯔꯦꯅ
ꯑꯥ ꯂꯣ ꯂꯣ ꯅ ꯊꯉꯗ ꯃꯥꯂ
ꯍꯣꯏ ꯈꯔ ꯊꯣꯡꯉ ꯊꯣꯡꯉꯦ ꯑꯗꯨ ꯑꯣꯏꯔꯁꯨ ꯑꯗꯨꯝ ꯆꯥꯏꯗ
ꯑꯥ ꯑꯩꯁ ꯀꯁ ꯑꯗꯨꯝ ꯎꯕ ꯍꯥꯏ ꯇꯔꯦ ꯅꯣꯏꯅꯦ
ꯑꯩꯈꯣꯏꯅ ꯇꯧꯔꯤꯁꯤꯡꯗꯣ ꯎꯕ
ꯑ ꯍ ꯍ ꯅꯣꯏꯕꯨꯗꯤ ꯅꯠꯇ꯭ꯔꯁꯨ ꯀꯩ ꯍꯥꯏꯁꯦ ꯑꯇꯣꯞꯄ ꯃꯤ ꯑꯣꯏꯅ ꯇꯧꯕꯗꯣ
ꯍꯣꯏ ꯁꯨꯃꯥꯏꯅ ꯇꯧꯒꯟꯕꯨꯒꯤꯀꯣ ꯆꯨꯝꯅꯤꯗ
ꯃ ꯇꯅꯤꯅꯔꯣꯗ
ꯎꯝ ꯅꯪꯁꯨ ꯇꯧꯔꯝꯅꯤꯅ
ꯑꯣ ꯂꯣ ꯂꯣ ꯂꯣ ꯂ ꯑꯩ ꯍꯥ
ꯑꯣꯄꯟꯗ ꯄꯥꯏꯕ ꯌꯥꯗꯕ꯭ꯔꯥ